ꯍꯜꯂꯣ
ꯍꯥꯎ ꯍꯂ
ꯅꯪꯒꯤ ꯕꯦꯛꯒ꯭ꯔꯥꯎ ꯅꯣꯏꯁ ꯐꯖꯩꯌꯦ
ꯑꯩ ꯂꯝꯕꯤꯗ ꯍꯧꯖꯤꯛ ꯂꯩꯕꯒꯤ
ꯑ ꯒꯥꯔꯤ ꯃ ꯀꯣꯟ ꯆꯦ ꯐꯥꯖꯏ ꯑꯣ
ꯑ
ꯅꯪꯗꯤ ꯀꯥꯏꯗ ꯂꯩꯕꯅꯣ ꯇꯝꯄꯥꯛꯇ꯭ꯔꯣ ꯆꯤꯡꯗ꯭ꯔꯣ
ꯕꯂꯤ ꯕꯦꯂꯤ
ꯑꯣ ꯏꯁꯇꯦꯠꯀꯨꯝꯕ ꯗꯤꯁꯇ꯭ꯔꯤꯛꯀꯨꯝꯕꯗꯤ ꯍꯥꯏꯕ ꯌꯥꯏ ꯍꯥꯏꯕꯅꯤꯗ ꯍꯧꯖꯤꯛꯇꯣ
ꯐꯟꯗꯦ
ꯍꯥꯏꯕ ꯌꯥꯏꯦ ꯍꯥꯏꯕꯅꯤ ꯍꯧꯖꯤꯛꯀꯤ ꯃꯦꯁꯦꯖꯇꯣ ꯐꯖꯅ ꯌꯦꯡꯉꯨ ꯗꯦꯅꯤꯁ ꯒꯥꯡꯃꯩꯒꯤ ꯃꯦꯁꯦꯖꯇꯣ ꯑꯣ ꯍꯣ
ꯎꯝ
ꯕ꯭ꯔꯥꯗꯔ
ꯎ ꯂꯩ
ꯑ
ꯎꯝ
ꯀꯩꯗꯧꯔꯤꯕꯅꯣ ꯂꯝꯕꯤꯗ ꯆꯠꯂꯒ
ꯠꯇ ꯆꯂꯕ
ꯑꯣ ꯊꯕꯛ ꯇꯧꯔꯤꯕ
ꯎꯝ
ꯑꯣ ꯀꯩ ꯊꯕꯛ ꯇꯧꯕ
ꯄ ꯇꯥꯏ ꯉꯔꯦ
ꯍꯣꯏ ꯅ ꯄꯔ ꯇꯥꯏꯝꯁꯨ ꯊꯅꯤ
ꯇꯥꯏꯝ
ꯄꯔ ꯇꯥꯏꯝ ꯍꯥꯏꯁ ꯀꯩ ꯊꯕ ꯅꯣ ꯍꯥꯏ
ꯁꯤꯀꯔꯗ
ꯁꯤꯀ꯭ꯔꯦꯠ ꯊꯕꯛ ꯌꯥꯔꯣꯏꯗ ꯁꯤꯀ꯭ꯔꯦꯠ ꯊꯕꯛ ꯇꯧꯕ ꯌꯥꯗꯦ
ꯁꯤꯀ꯭ꯔꯦꯠꯅꯦ ꯑꯟꯗꯔꯒ꯭ꯔꯥꯎꯟꯗ ꯆꯠꯂꯤꯅꯦ
ꯑꯁ ꯄꯏꯦ ꯅꯪ ꯕꯣꯜ ꯌꯦꯡꯕ꯭ꯔꯣ
ꯌꯦꯡꯦ ꯆꯁꯂꯥꯏꯇ
ꯑꯁ ꯏꯟꯇꯔꯦꯁ ꯂꯩꯗ꯭ꯔꯁꯨ ꯌꯦꯡꯒꯗꯕꯅꯤ ꯍꯟꯗꯛꯀꯤ ꯃꯇꯝ ꯃꯇꯝꯒꯤ ꯋꯥꯔꯤ ꯁꯥꯅꯤꯡꯉꯥꯏ ꯂꯩꯇ꯭ꯔꯦꯅ ꯑꯗꯨꯗꯤ ꯉꯁꯤꯗꯒꯤ ꯍꯥꯎꯅ ꯌꯦꯡꯉꯨꯀꯣ
ꯊꯕꯛ ꯆꯠꯄꯒꯤ ꯌꯦꯡꯕꯗ ꯃꯇꯝꯗꯣ ꯁꯪꯗꯦ
ꯑꯣꯍꯣ ꯅꯨꯡꯗꯥꯡ ꯑꯣꯏꯕꯅꯤꯅ
ꯍꯣꯏ ꯅꯨꯡꯗ ꯍꯪꯗ ꯑꯌꯨꯛꯇ ꯑꯃꯨꯛ ꯊꯕꯛ ꯆꯠꯉꯥꯏ ꯂꯩꯕꯒꯤ ꯅꯨꯡꯗꯥꯡꯗꯨ
ꯎ ꯄꯨꯡ ꯄꯨꯡ ꯀꯌꯥꯗ ꯆꯠꯄ ꯆꯠꯄ
ꯄꯨꯡ ꯇꯔꯨꯛ ꯇꯔꯨꯛ
ꯑ ꯋꯥꯛꯁ ꯉ ꯉꯟꯅ ꯆꯠꯂꯅꯦ ꯑꯗꯨꯗꯤ
ꯎꯝ ꯑꯗꯔꯒ꯭ꯔꯥꯎ ꯁꯤꯀ꯭ꯔꯦꯠꯗꯤꯤꯟ ꯏ ꯊꯕꯥꯛꯇꯨ
ꯌꯥꯔꯦ ꯌꯥꯔꯦ ꯐꯖꯅ ꯁꯦꯡ ꯁꯦꯡꯅ ꯍꯥꯏꯌꯣ ꯀꯩꯅꯣ ꯅꯪꯕꯨ ꯍꯧꯖꯤꯛ ꯃꯇꯝꯁꯤ ꯁꯤꯈ꯭ꯔꯦ ꯌꯦꯃꯜꯗꯁꯨ ꯐꯗꯕꯅꯤ
ꯑꯩꯅꯅꯦ ꯃꯤ ꯍꯧꯒꯗ꯭ꯔꯤꯉꯩ ꯍꯥ
ꯍꯥꯏꯔꯣ ꯍꯥꯏꯔꯣ ꯅꯪ ꯍꯥꯏꯗꯣ
ꯎꯝ ꯌꯥꯏ ꯌꯥꯔꯅꯤ
ꯃꯤ ꯍꯧꯒꯠꯂꯤꯉꯩꯗ
ꯎꯝ ꯃꯤ ꯍꯧꯒꯠꯇ꯭ꯔꯤꯉꯩꯗ ꯇꯧꯕ ꯑꯗꯨꯒꯤ
ꯑꯗꯨꯒꯨꯝꯕ ꯊꯕꯛꯁꯦ ꯑꯩꯁꯨ ꯇꯥꯅꯤꯡꯉꯤꯗ
ꯅꯨꯄꯥꯗꯨꯗꯤ ꯂꯧꯗꯦꯍꯦ ꯅꯨꯄꯤ ꯈꯛꯇꯅꯦ
ꯑꯣ ꯑꯩ ꯑꯩꯁꯨ ꯅꯨꯄꯤ ꯑꯣꯟꯈ꯭ꯔꯦ ꯑꯗꯨꯗꯤ
ꯌꯥꯅꯤꯀꯣ
ꯈꯪꯗꯦ ꯑꯗꯨꯨꯗꯤ
ꯍꯧꯖꯤꯛꯇꯤ ꯅꯇꯣꯝꯇ꯭ꯔꯣ ꯂꯝꯕꯤꯗ ꯆꯠꯂꯒ ꯂꯩꯕ
ꯎꯝ
ꯑꯣ ꯐꯩꯅꯦ ꯀꯅꯥ ꯀꯅꯥ ꯂꯩꯕꯅꯣ
ꯄꯦꯔꯪ
ꯎꯝ ꯐꯥꯏꯅꯤ ꯖꯥꯝ ꯐꯥꯏ ꯖꯥꯝꯅ ꯐꯥꯏ ꯌꯨꯝ ꯑꯣꯜꯂꯤꯕ꯭ꯔꯣ ꯅꯪ ꯌꯨꯝ ꯌꯧꯗꯤꯉꯥꯏ
ꯈꯔ ꯍꯦꯟꯗꯤ ꯌꯧ
ꯍꯧꯖꯤꯛꯁꯤ ꯄꯨꯡ ꯀꯌꯥ ꯇꯥꯔꯦ ꯄꯨꯡ ꯐꯥꯏꯚ ꯊꯥꯔꯇꯤ ꯍꯦꯜꯂꯦꯀꯣ ꯑꯁ ꯑꯗꯨꯗꯤ ꯄꯨꯡꯈꯥꯏ ꯍꯦꯟꯅ ꯆꯠꯂꯤꯅ
ꯑꯥ ꯒꯥꯔꯤꯗ ꯑꯃꯨꯛ ꯆꯠꯂꯅꯤ ꯒꯔꯤ ꯉꯥꯏꯔꯤꯅꯤ ꯍꯧꯖꯤꯛ
ꯒꯔꯤꯗ ꯆꯠꯂꯗꯤ ꯐꯖꯔꯅꯤ ꯕꯦꯛꯒ꯭ꯔꯥꯎꯟ ꯅꯣꯏꯁ ꯇꯣ
ꯄꯂꯦꯟꯗ ꯆꯠꯇꯣꯏꯕ
ꯄꯂꯦꯟꯗꯥ ꯄ꯭ꯔꯦꯟꯗ
ꯄ꯭ꯂꯦꯟ ꯄ꯭ꯂꯦꯟ
ꯌꯥꯔꯦ
ꯐ꯭ꯔꯦꯟꯁ
ꯅꯪ ꯖꯣꯏꯟ ꯇꯧꯕ ꯀꯨꯏꯔꯕ꯭ꯔꯣ
ꯈꯣꯏ ꯉꯁꯤꯗꯅꯤꯍꯦ
ꯍꯥꯥ
ꯉꯁꯤꯅꯅꯦ ꯍꯥꯏꯕ
ꯑꯣ
ꯑꯩ ꯊꯕꯛ ꯇꯧꯕꯒꯤ ꯃꯇꯝ ꯁꯪꯗꯤ ꯑꯦꯟ ꯗꯤꯁ ꯏꯁ ꯃꯥꯏ ꯐꯥꯔꯁ ꯀꯣꯜ
ꯑꯣ ꯔꯦꯜꯂꯤ
ꯑꯥ
ꯑ
ꯍꯧꯖꯤꯛ ꯌꯥꯔ ꯊꯕꯗꯗ
ꯑꯗꯨꯝ ꯇꯧꯔꯗꯤ ꯄꯩꯁꯥꯗꯤ ꯆꯪꯒꯅꯤ ꯍꯥꯏꯌꯦ ꯑꯩꯁꯨ ꯄ꯭ꯔꯦꯝꯕꯨꯗꯤ ꯂꯩꯒ ꯍꯟꯒꯦ ꯑ ꯃꯤꯡꯒꯨꯝꯕꯀꯣ
ꯑꯥ
ꯀꯥꯎꯒꯅꯣꯟꯗꯦ ꯍꯥꯏꯕꯅꯤ ꯑꯦꯖꯦꯛ ꯑꯦꯖꯦꯛꯦꯛ ꯃꯤꯟꯗꯣ ꯑꯗꯨꯒ ꯁꯦꯟꯁꯤꯇꯤꯞ ꯑꯣꯏꯕ ꯄꯣꯏꯟꯁꯤꯡꯁꯦ
ꯎ
ꯍꯥꯏꯒꯅꯨ ꯍꯥꯏꯕꯅꯦ ꯎ ꯍꯧꯖꯤꯛ ꯇꯧꯔꯤꯕ ꯀꯣꯜꯗꯨꯅ ꯐꯥꯔꯁ ꯀꯣꯜꯅꯦꯕ ꯅꯪ
ꯑꯥ
ꯑꯥ
ꯑꯁ
ꯑꯁꯦ ꯗꯋꯥ ꯐꯥꯔ ꯅ
ꯎꯝꯝ ꯑꯩ ꯊꯕꯛꯇꯨ ꯇꯧꯕꯒꯤ ꯃꯇꯝ ꯑꯩꯒꯤꯗꯤ ꯌꯥꯗꯕ
ꯎꯝ ꯅꯨꯡꯗꯥꯡꯁꯨ ꯐꯖꯅ ꯇꯧꯔꯣꯑꯣ ꯑꯗꯨꯗꯤꯀꯣ
ꯌꯨꯝ ꯌꯧꯔꯗꯤ ꯇꯧꯔꯔꯣꯏꯗ ꯌꯥꯔꯁꯨꯣꯏ ꯇꯧꯕ ꯑꯃꯨꯛ
ꯀꯩꯦ
ꯑ ꯌꯨꯝꯒꯤ ꯃꯤꯁꯤꯡꯅ ꯀꯅꯥꯅꯣ ꯀꯅꯥꯅꯣ ꯍꯪꯉꯅꯤ ꯑꯗꯨꯗꯤ ꯌꯥꯔꯅꯤ
ꯊꯕꯛ ꯄꯩꯁꯥ ꯇꯥꯟꯕꯅꯦ ꯍꯥꯏꯕ ꯌꯥꯏ ꯑꯗꯨꯅ
ꯎꯝ ꯍꯣꯏꯠ ꯍꯖꯔꯗ
ꯑ ꯑꯗꯨ ꯅꯠꯇ꯭ꯔꯗꯤ ꯑ ꯑꯗꯨ ꯑꯗꯨꯗꯤ ꯅꯪꯅ ꯑꯦ ꯑꯩ ꯏꯁꯅꯤ ꯁꯨꯃꯥꯏꯅ ꯍꯥꯏꯕ ꯌꯥꯏ
ꯑꯗꯨꯗꯤ ꯑ ꯁꯇꯤꯜ ꯌꯥꯡ ꯐ
ꯎꯝ ꯎꯝ ꯁ ꯆꯍꯤ ꯀꯌꯥꯁꯨꯔ
ꯌꯥꯪ ꯌꯥꯪ ꯌꯥꯪ
ꯑꯥ
ꯑ ꯊꯥꯔꯇꯤ ꯑꯩꯠ ꯊꯥꯔꯇꯤ ꯑꯩꯠ
ꯌꯥꯔꯦ ꯅꯠꯇꯤꯟꯖꯣ
ꯊꯤꯕ ꯐꯪꯗꯕꯒꯤ ꯄꯥꯔꯇꯥꯅ ꯇꯧꯔꯤꯅꯦ
ꯑꯖꯏꯌꯦ
ꯦ ꯑꯣꯁ ꯀꯞ ꯑꯣꯟꯇꯥꯔꯦ ꯊꯕꯛ ꯇꯧ
ꯍꯧꯖꯤꯛ
ꯎꯝ
ꯎꯝ ꯎꯝ ꯍꯥꯏꯒꯤ ꯀꯥꯁꯇꯃꯔ ꯂꯥꯛꯈ꯭ꯔꯦ ꯇꯥꯕ꯭ꯔꯣ
ꯑꯥ
ꯕꯦꯛꯒ꯭ꯔꯥꯎꯟꯗ ꯅꯣꯏꯁ ꯈꯔ ꯂꯏꯕꯤ ꯅꯠꯇꯦ ꯑꯩ
ꯑꯗꯨ ꯍꯧꯖꯤꯛꯇꯗꯤ ꯌꯥꯝ ꯂꯥꯛꯏꯅꯦ ꯑꯩ ꯃꯦꯟ ꯔꯣ ꯌꯧꯔꯦ ꯑꯗꯨꯒꯤ
ꯑ ꯅꯪ ꯅꯪꯒꯤ ꯕꯦꯛꯒ꯭ꯔꯥꯎꯝ ꯅꯣꯏꯁꯇꯨ ꯄ ꯆ ꯄꯤꯖ ꯋꯥꯟ ꯏꯌꯔ ꯇꯨ ꯔꯦꯒꯨꯂꯔ ꯁꯥꯏꯖ
ꯏꯗꯣꯁ
ꯑꯩꯒꯤ ꯕꯦꯛꯒ꯭ꯔꯥꯎꯟ ꯇꯥꯕ꯭ꯔꯣ ꯍꯥ
ꯍꯥꯥ
ꯑꯩꯒꯤ ꯕꯦꯛꯒ꯭ꯔꯥꯎꯟꯣꯏꯁꯨ ꯐꯖꯅ ꯇꯥꯕ꯭ꯔꯣ ꯀꯃꯥꯏꯅ ꯇꯥꯕ꯭ꯔꯣ
ꯈꯔ ꯈꯣꯟꯖꯔ ꯑꯩꯒꯤꯁꯨ ꯇꯥꯔꯃꯅꯤꯅꯦ ꯒꯔꯤꯒꯤ ꯔꯤꯃ ꯍꯣꯏ ꯎꯝ
ꯑꯣꯏ ꯔꯤ ꯃꯈꯣꯟꯗꯤ ꯇꯥꯕ ꯅꯨꯡꯉꯥꯏꯅ ꯇꯥꯔ ꯃ ꯗꯖꯥ ꯎꯝꯗ ꯈꯥ ꯑ